ꯀꯩꯗꯧꯔꯝꯃꯤꯅꯣ
ꯑꯗꯨꯨꯝ ꯂꯩꯔꯝꯃꯤꯅꯦ ꯂꯥꯏꯔꯤꯛ ꯄꯥꯁꯤꯔꯅ ꯈꯜꯂꯝꯕꯅꯤ
ꯏꯆꯦ ꯀꯦꯆꯤꯁꯀꯤ ꯃꯇꯥꯡꯗꯅꯦ ꯀꯣꯏꯁꯟ ꯈꯔ ꯍꯪꯅꯤꯡꯕꯅꯦꯕ
ꯍꯪꯉꯣ ꯌꯥꯏꯌꯦ
ꯑ ꯀꯩꯅꯣ ꯁꯦꯟꯇ꯭ꯔꯦꯜ ꯇꯦꯟꯗꯦꯟꯁꯤ ꯍꯥꯏꯔꯒꯅ ꯃꯥꯒꯤꯗ ꯚꯦꯂꯨ ꯂꯩꯔꯛꯇꯣꯏꯁꯦ ꯗꯤ ꯃ ꯑꯗꯨ
ꯑꯥ
ꯑꯗꯨ ꯊꯀ ꯑ ꯀꯩꯅꯣꯗꯣ ꯀꯣ ꯏꯐꯤꯁꯟ ꯑꯣꯐ ꯀꯣ ꯔꯤꯂꯦꯁꯟꯒꯤꯗꯣ ꯈꯪꯕ꯭ꯔꯣ ꯑꯗꯨꯏ ꯃꯇꯥꯡꯗꯣ
ꯏꯁꯄꯤꯁꯦꯜ ꯑꯣꯀꯣꯔꯤꯂꯦꯁꯟ ꯀꯔꯝꯕꯅꯣ ꯅꯪ ꯍꯥꯏꯗꯨ ꯐꯪꯗ꯭ꯔꯦ ꯅꯣꯏ ꯑꯣꯖꯥꯅ ꯇꯥꯛꯄ ꯀꯥꯟꯗꯅꯦ ꯁꯦꯇ ꯏꯁꯇꯤ ꯆꯦ ꯃꯈꯜ ꯑꯅꯤ ꯁꯨꯏ ꯗꯗꯤꯁꯀ꯭ꯔꯤꯞꯇꯤꯞ ꯍꯥꯏꯕ ꯑꯃ ꯏꯟꯐ꯭ꯂꯨꯌꯦꯟꯁꯑꯦꯜ ꯍꯥꯏꯕ ꯑꯃ ꯀꯥꯏꯅ ꯍꯥꯏꯕ꯭ꯔꯥ
ꯎ
ꯗꯤꯁꯀ꯭ꯔꯤꯞꯇꯤꯞ ꯍꯥꯏꯔꯒ ꯀꯥꯟꯗꯅ ꯁꯦꯟꯇ꯭ꯔꯦꯜ ꯇꯦꯟꯗꯦꯟꯁꯤ ꯍꯣꯠꯄ ꯃꯁꯥꯒꯤ ꯚꯦꯂꯨ ꯄꯨꯊꯣꯛꯄꯒꯨꯝꯕꯗꯣ ꯍꯥꯏꯕꯗꯤ ꯃꯤꯟ ꯃꯦꯗꯤꯌꯥꯟ ꯃꯣꯠ ꯀꯨꯝꯕ ꯄꯔꯁꯟ ꯋꯥ ꯀꯇꯥ ꯦꯕꯤꯁ ꯇꯦꯟ ꯄꯥꯔꯁꯦꯟꯇꯥꯏꯜ ꯑꯗꯒꯤꯗꯤꯗꯤ ꯗꯤꯁ ꯗꯤꯁꯥꯔ ꯀꯨꯝꯕ ꯀꯦ ꯀꯥꯞ ꯄꯨꯊꯣꯛꯄꯒꯤ ꯑꯗꯨ ꯀꯥꯟꯗ ꯏꯟꯐ꯭ꯂꯨꯌꯦꯟꯁꯤꯦꯜ ꯍꯥꯏꯔ ꯀꯥꯟꯗꯅ ꯍꯥꯏꯄꯣꯊꯦꯁꯤꯁ
ꯑꯥ ꯑꯥ ꯑꯥ ꯑꯥ ꯈꯪꯉꯦ ꯈꯪꯉꯦ ꯍꯥꯏ ꯄꯣꯠꯇꯤꯁꯤ ꯏꯟꯐ꯭ꯂꯨꯌꯦꯟꯁꯤꯌꯦꯜ ꯍꯥꯏꯔꯒꯅ ꯉꯁꯥꯢꯒꯤ ꯀꯩ ꯍꯥꯢꯅꯤ ꯇꯤ ꯇꯦꯁ ꯀꯨꯝꯕ ꯑꯗꯒꯤꯗꯤ ꯉꯁꯥꯏꯒꯤ ꯄꯦꯔꯥꯃꯤꯠ ꯇ꯭ꯔꯤꯠꯃꯦꯟ ꯄꯦꯔꯥꯃꯦꯇꯤꯛꯇꯣ ꯂꯥꯛꯇꯣꯏꯕꯥ꯫
ꯑꯥ ꯑꯗꯨꯃꯥꯏꯅ ꯍꯥꯏꯔ
ꯑ ꯌꯥ ꯃ ꯃꯥꯒꯤ ꯏꯟꯐ꯭ꯂꯨꯌꯦꯟꯁꯤꯑꯦꯜꯒꯤꯗ ꯇꯥꯏꯞꯇꯣ ꯄꯦꯔꯥꯃꯦꯇ꯭ꯔꯤꯛꯀ ꯅꯟ ꯄꯦꯔꯥꯃꯦꯇ꯭ꯔꯤꯛꯀ ꯂꯩꯌꯦ꯫ ꯑꯗꯨꯒ ꯄꯦꯔꯥꯃꯦꯇ꯭ꯔꯤꯛꯇꯅꯥ ꯇꯤ ꯇꯦꯁꯅꯦ ꯖꯦꯠ ꯇꯦꯁꯅꯦ ꯑꯦꯅꯣꯚꯥꯅꯦ ꯂꯩꯌꯦ ꯑꯗꯨꯒ ꯅꯟ ꯄꯦꯔꯥꯃꯤꯠ ꯇꯤꯛꯇꯅ ꯀꯥꯏ ꯏꯁꯈ꯭ꯋꯥꯒꯩ ꯂꯩꯌꯦ ꯑꯗꯨꯃꯥꯏꯟ ꯇꯧꯕꯗꯣ ꯑꯗꯨꯏ ꯃꯇꯥꯡꯗ ꯈꯔꯗꯤ ꯇꯥꯛꯑꯦꯕꯀꯣ ꯑꯗꯨꯒꯥ ꯗꯤꯁꯀ꯭ꯔꯤꯞꯇꯤꯚꯀꯤ ꯉꯁꯥꯏ ꯍꯥꯏꯒꯤꯕꯗꯣ ꯎꯝ ꯃꯤꯟ ꯃꯦꯗꯤꯌꯥꯟ ꯃꯣꯠ ꯇꯣ ꯑꯗꯨ ꯑꯦꯛꯖꯥꯝꯗ ꯍꯪꯕ ꯀꯥꯟꯗ ꯁꯦꯟꯇ꯭ꯔꯦꯜ ꯇꯦꯟꯗꯦꯟꯁꯤꯒꯤ ꯑꯦꯛꯁꯄ꯭ꯂꯦꯟ ꯇꯧꯋꯣ ꯑꯗꯨꯗꯨꯒ ꯃꯥꯒꯤꯗ ꯂꯩꯔꯤꯕ ꯇꯥꯏꯞꯁꯇꯣ ꯑꯃꯗꯣ ꯇꯥꯏꯞꯁ ꯑꯍꯨꯝ ꯂꯩꯗꯅꯥ? ꯃꯤꯟ ꯃꯦꯗꯥꯟ ꯃꯣꯠꯇꯣ ꯑꯗꯨꯗꯨꯒꯤ ꯑꯃ ꯐꯖꯅ ꯑꯦꯛꯁꯄ꯭ꯂꯦꯟ ꯇꯧꯔꯝꯃꯣ ꯍꯥꯏꯅ ꯀꯣꯏꯁꯟꯗ ꯍꯪꯕꯁꯨ ꯌꯥꯎꯋꯦꯕ
ꯑꯥ ꯃꯤꯟ ꯍꯥꯏꯔꯒꯅ ꯃꯁꯤꯡ ꯃꯌꯥꯝ ꯑꯃ ꯄꯤꯔꯝꯕꯗꯨꯗ ꯂꯣꯏꯅ ꯇꯤꯟꯖꯟꯅꯔꯛ ꯀꯟꯗ ꯃꯥꯒꯤ ꯁꯨꯔꯤꯕ ꯃꯁꯤꯡꯗꯨꯅ ꯗꯤꯚꯥꯏꯠ ꯇꯧꯔꯛꯀꯥꯟꯗ ꯐꯪꯕꯗꯨꯕꯨ ꯃꯤꯟ ꯀꯧꯔꯦ ꯍꯥꯏꯔ ꯗꯅ ꯑꯗꯨꯀꯥꯟꯗ ꯃꯦꯗꯤꯌꯟ ꯍꯥꯏꯔꯒꯅ ꯃꯁꯤꯡ ꯃꯌꯥꯝ ꯑꯃ ꯄꯤꯔꯝꯃꯦ ꯈꯜꯂꯣꯅꯦꯕ ꯅꯪꯅ ꯭ꯏꯔꯤꯖꯤꯡ ꯋꯥꯇꯔ ꯑꯣꯏꯒꯦꯔꯥꯟ ꯒ꯭ꯔꯤꯖꯤꯡ ꯑꯣꯗꯔ ꯑꯣꯏꯒꯦꯔꯥ ꯑꯣꯔꯗꯔ ꯑꯃ ꯁꯦꯝꯕꯤꯔꯅꯤ ꯑꯗꯨꯒ ꯈ꯭ꯋꯥꯏꯗꯒꯤ ꯃꯌꯥꯏ ꯊꯪꯕꯗꯨꯅ ꯃꯦꯗꯤꯌꯟ ꯑꯣꯏꯗꯣꯏꯕ ꯑꯗꯨꯒ ꯃꯁꯤꯡꯗꯨꯅ ꯏꯚꯟ ꯅꯝꯕꯔ ꯑꯣꯏꯔꯝ ꯇꯥꯔꯒꯗꯤ ꯑꯅꯤ ꯃꯁꯤꯡ ꯑꯅꯤ ꯂꯧꯔꯀꯥꯟꯗ ꯑꯅꯤꯗꯣ ꯑꯃꯨꯛꯀ ꯇꯤꯟꯖꯟꯅꯔꯀꯥꯟꯗ ꯇ ꯇꯨꯅ ꯗꯤꯚꯥꯏꯠ ꯇꯧꯗꯣꯏꯕ
ꯑꯥ
ꯑꯗꯨꯒ ꯃꯣꯠ ꯍꯥꯏꯔꯒꯅ ꯄꯤꯔꯝꯃꯤꯕ ꯃꯁꯤꯡ ꯃꯌꯥꯝꯗꯨꯗꯒꯤ ꯈ꯭ꯋꯥꯏꯗꯒꯤ ꯍꯦꯟꯅ ꯍꯟꯖꯟ ꯍꯟꯖꯟꯅ ꯌꯥꯠ ꯊꯣꯛꯄꯗꯣ ꯍꯥꯏꯕꯗꯤ ꯋꯥꯟ ꯇꯨ ꯊ꯭ꯔꯤ ꯊ꯭ꯔꯤ ꯐꯣꯔ ꯐꯥꯏꯚ ꯊꯣꯛꯑꯦ ꯈꯜꯂꯣꯅꯦ ꯇꯨ ꯁꯦ ꯃꯁꯤꯡ ꯑꯍꯨꯝꯂꯛ ꯊꯣꯛꯑ ꯃꯦ ꯍꯥꯏꯇꯥꯔꯒꯗꯤ ꯇꯨꯁꯦ ꯃꯣꯠ ꯑꯣꯏꯗꯣꯏꯅꯦꯕ ꯈ꯭ꯋꯥꯏꯗꯒꯤ ꯂꯥꯏꯕ ꯇꯤ ꯃꯣꯠ ꯑꯣꯏꯗꯣꯏꯅꯦꯕ꯫
ꯑꯥ꯫
ꯑꯗꯨꯒ ꯃꯣꯢꯅ ꯆꯧꯔꯥꯛꯅ ꯀꯟ ꯏꯟꯗꯤꯚꯤꯖ꯭ꯋꯦꯜ ꯅꯠꯇꯕ ꯁꯦꯔꯤꯁ ꯀꯨꯝꯕ ꯀ꯭ꯂꯥꯁ ꯀ꯭ꯂꯥꯁ ꯈꯥꯏꯗꯣꯛꯑꯀꯥꯟꯗꯅꯕꯨꯗꯤ ꯐꯣꯔꯃꯨꯂꯥꯗꯣ ꯑꯈꯣꯏꯅ ꯀ꯭ꯌꯨꯃꯨꯂꯦꯇꯤꯞ ꯐ꯭ꯔꯤꯀ꯭ꯋꯦꯟꯁꯤ, ꯂꯣꯋꯔ ꯂꯤꯃꯤꯠ ꯑꯞꯄꯔ ꯂꯤꯃꯤꯠ ꯀꯩꯀꯥ ꯃꯌꯥꯝ ꯈꯥꯏꯗꯣꯛꯏꯗꯅ꯫
ꯑꯥ꯫
ꯑꯗꯨꯒꯤꯗꯤ ꯐꯣꯃꯨꯂꯥ ꯑꯃꯨꯛ ꯄꯥꯜꯂꯛ ꯇꯨꯏꯕ ꯑꯗꯨꯒꯥ ꯄꯔꯁꯦꯟꯇꯥꯏꯜꯗꯅ ꯆꯥꯝꯃꯗꯒꯤ ꯈꯥꯏꯗꯣꯛꯀ ꯇꯧꯕ꯫
ꯄꯔꯁꯦꯟꯇꯥꯢꯜ ꯄꯔꯁꯦꯟꯇꯥꯢꯜꯒꯤꯗꯣ ꯑꯗꯨꯏ ꯃꯇꯥꯡꯗ ꯑꯝꯇ ꯍꯥꯏꯕꯤꯔꯛꯎꯅꯦ꯫
ꯑꯥ ꯃꯣꯢꯖꯨꯖꯨ ꯃꯤꯟ ꯃꯌꯥꯢ ꯊꯪꯕ ꯄꯨꯊꯣꯛꯄꯒꯨꯝꯕꯅꯦꯕꯀꯣ ꯄꯔꯁꯦꯟꯇꯥꯢꯜꯒꯤꯗꯨꯖꯨ꯫
ꯑꯥ꯫
ꯗꯦꯚꯤꯌꯦꯁꯟ ꯇꯣꯛꯄ ꯍꯥꯢꯗꯤ ꯀꯌꯥꯝ ꯌꯥꯝꯅ ꯈꯦꯠꯅꯕꯒꯦ ꯈꯣꯠꯄꯒꯦꯅ ꯍꯥꯢꯕꯥ꯫
ꯗꯦꯚꯤꯌꯦꯁꯟ ꯍꯥꯏꯖꯦ ꯀꯌꯥꯝ ꯌꯥꯝꯅ ꯈꯦꯠꯅꯒꯦꯅ ꯍꯪ ꯍꯥꯏꯅꯦꯕꯥ ꯑꯥ꯫
ꯄꯔꯁꯟ ꯍꯥꯏꯗꯨꯅꯅꯦ ꯄꯨꯜꯂꯒ ꯂꯩꯔꯝꯕꯁꯤꯗ ꯑꯩꯈꯣꯏꯅꯒ ꯗꯤꯁꯄꯔꯁ ꯀꯥꯏꯅ ꯍꯥꯏꯔꯒꯗꯤꯁꯥ ꯀꯣꯛꯍꯟꯗ꯭ꯔꯥ ꯀꯃꯥꯏꯅ ꯇꯠꯊꯣꯛ ꯀꯈꯤꯕꯗꯣ ꯑꯗꯨꯗꯨꯅꯦꯕ ꯑꯗꯩꯗ ꯃꯥꯒꯤ ꯀꯩꯅꯣꯁꯦ ꯀ꯭ꯋꯥꯇꯥꯏꯜ ꯍꯥꯏꯔꯒꯅ ꯀ꯭ꯋꯥꯇꯔꯁꯦ ꯁꯔꯨꯛ ꯃꯔꯤ ꯊꯣꯛꯄꯒꯤ ꯑꯃ ꯍꯥꯏꯕ ꯅꯠꯇ꯭ꯔꯥ
ꯑꯥ
ꯑꯗꯨꯗꯒꯤ ꯑꯗꯨꯃꯥꯏꯅ ꯃꯔꯤ ꯊꯣꯛꯄꯗꯨꯗꯒꯤ ꯈꯜꯂꯒ ꯄꯨꯊꯣꯛꯄꯗꯨ ꯀ꯭ꯋꯥꯇꯥꯏꯜ ꯗꯦꯚꯌꯦꯁꯟ ꯑꯗꯨꯅ ꯍꯥꯏꯕ ꯗꯤꯁ ꯍꯥꯏꯔꯒ ꯀꯅ ꯁꯔꯨꯛ ꯇꯔꯥ ꯊꯣꯛꯑꯒ ꯀꯀꯥꯟꯗ ꯄꯨꯊꯣꯛꯄ ꯑꯣꯏꯕ
ꯆꯥꯝꯃꯗ ꯇꯔꯥ ꯆꯥꯝꯃꯗ
ꯑꯥ ꯅꯠꯇꯦ ꯁꯔꯨꯛꯁꯦ ꯁꯔꯨ ꯄꯁ ꯇꯔꯥ ꯃꯀꯛ
ꯇꯔꯥ ꯃꯣꯏꯅ ꯑꯃꯍꯦꯛꯇ ꯄꯤꯔꯝꯕꯁꯤꯗ ꯑꯩꯈꯣꯏꯅ ꯇꯔꯥ ꯊꯣꯛꯇꯣ ꯇꯣꯛ ꯈꯣꯏꯅꯦꯕ ꯗꯤꯁꯥꯜꯁꯤꯅ
ꯅꯠꯇꯦ ꯃꯣꯏꯅꯅꯦ ꯗꯦꯚꯦꯁꯟꯗꯣ ꯀ꯭ꯋꯥꯇꯥꯜ ꯗꯦꯚꯦꯁꯟꯒꯤ ꯄꯨꯊꯣꯛꯑꯣꯅ ꯍꯥꯏ ꯇꯥꯔꯒꯗꯤ ꯁꯔꯨꯛ ꯇꯔꯥ ꯑꯃꯥꯏꯅ ꯄꯤꯔꯝꯒꯅꯦꯕ ꯃꯁꯤꯡ ꯇꯔꯥ ꯑꯃꯥꯏ ꯄꯤꯔꯝꯒꯅꯦꯕ
ꯑꯥ
ꯑꯗꯨꯃꯥꯏꯅ ꯑꯗꯣ ꯁꯤꯒꯨꯝꯕꯁꯤꯗꯤ ꯀꯥꯍꯦꯟꯅꯥ ꯃꯔꯨ ꯑꯣꯏꯗꯦꯕ ꯑꯗꯨꯒ ꯅꯣꯏꯅ ꯇꯝꯕꯛ ꯀꯥꯟꯗ ꯃꯣꯃꯦꯟꯒꯨꯝꯕ ꯌꯥꯎꯕ꯭ꯔꯣ ꯀꯔꯇꯣꯁꯁꯤꯁ ꯀꯥꯏꯅꯒ ꯌꯥꯎꯕ꯭ꯔꯣ
ꯈꯪꯗꯦ ꯑꯗꯨ ꯌꯥꯎ ꯗꯤꯁꯄꯔꯁꯟ ꯉꯁꯥꯏ ꯍꯥꯏꯒꯤꯕꯗꯣ ꯗꯤꯁꯄꯔꯁꯟ ꯗꯤꯁꯄꯔꯁꯟ ꯗꯔꯣ ꯄꯔꯁꯦꯟꯇꯥꯏꯜ ꯏꯖ
ꯑꯥ
ꯗꯤꯄꯔꯁꯟꯒꯤ ꯃꯇꯥꯡꯗ ꯌꯥꯎꯋꯦ ꯄꯔꯁꯟꯇꯥꯏꯜꯒꯤ ꯃꯇꯥꯡꯗꯁꯨ ꯌꯥꯎꯋꯦ
ꯑꯥ
ꯑꯗꯨꯗꯨꯒ ꯑꯩꯅ ꯉꯁꯥꯏ ꯍꯥꯏꯈꯤꯕ ꯄꯦꯔꯥꯃꯦꯇ꯭ꯔꯤꯛ ꯅꯟ ꯄꯦꯔꯥꯃꯦꯇ꯭ꯔꯤꯛꯀꯤ ꯃꯇꯥꯡꯗꯨꯗ ꯌꯥꯎꯔꯦꯗꯅ ꯅꯤꯟ ꯃꯤꯗꯤꯌꯟ ꯄꯦꯠ ꯄꯨꯊꯣꯛꯄꯗꯁꯨ ꯒ꯭ꯔꯨꯞ ꯗꯠ ꯗꯥ ꯑꯟꯐꯤꯠ ꯗꯇꯥ ꯍꯥꯏꯅ ꯇꯧꯗꯣꯏꯁ
ꯃꯣꯏꯅ ꯏꯟꯗꯤꯚꯖꯨꯋꯦꯜ ꯁꯦꯔꯤꯁ ꯗꯤꯁꯀ꯭ꯔꯤꯠ ꯁꯦꯔꯤꯁ ꯀꯥꯏꯅ ꯂꯩꯕ꯫
ꯑꯗꯨꯒ ꯑꯃ ꯗꯥꯏꯒ꯭ꯔꯥꯝ ꯌꯦꯛꯄꯒꯤ ꯀꯩꯅꯣꯗ ꯍꯥꯏꯔꯒꯅ ꯕ ꯑꯥ ꯆꯤꯇꯤꯇꯤꯛꯁꯇ ꯑꯃꯥ ꯕꯥꯔꯗꯥꯏ ꯌꯥꯝ ꯌꯦꯛꯄꯥ ꯍꯣꯌ꯫ ꯏꯁꯇꯣꯒ꯭ꯔꯥꯝ ꯌꯦꯛꯄ ꯄꯥꯏ ꯗꯥꯏꯒ꯭ꯔꯥꯝ ꯌꯦꯛꯄꯒ ꯇꯧꯕꯗꯣ꯫
ꯑꯣ꯫
ꯑꯗꯨꯒꯨꯝꯕꯁꯨ ꯌꯥꯎꯋꯦ꯫ ꯑꯗꯨꯒ ꯑꯩ ꯉꯁꯥꯏ ꯀꯣꯑꯤꯐꯤꯁꯦꯟ ꯑꯣꯐ ꯀꯣꯔꯤꯂꯦꯁꯟ ꯍꯪꯕꯩꯗꯣ
ꯑꯥꯔꯗꯥ꯫
ꯑꯥ ꯀꯩꯅꯣ ꯍꯣꯏ ꯑ ꯍꯣꯏ ꯍꯣꯏ ꯍꯣꯏ꯫ ꯑꯥꯔ ꯔꯣ ꯍꯥꯏꯕ꯭ꯔꯥ ꯑꯥꯔ ꯍꯥꯏꯕ꯭ꯔꯥ ꯀꯩꯅꯣꯅ ꯄꯨꯊꯣꯛ
ꯑꯥꯔ ꯑꯥꯔ꯫
ꯑꯗꯨ ꯄꯨꯊꯣꯛꯄꯒꯤꯗꯨꯗꯩꯗ ꯑꯥ ꯏꯁꯇꯦꯟꯗꯔꯠ ꯇꯥ ꯏꯁꯇꯦꯟꯗꯔ ꯗꯤꯚꯦꯁꯟ ꯄꯨꯊꯣꯛꯄ꯫ ꯇꯤꯇꯦꯁ ꯄꯨꯊꯣꯛꯄ ꯀꯥꯟꯗ ꯑ ꯍꯣꯢ꯫ ꯍꯣꯏ ꯌꯥꯎꯋꯦ ꯕꯦꯔꯤꯌꯦꯁ ꯄꯨꯊꯣꯛꯄ ꯑꯗꯒꯤꯗꯤ ꯄꯤ ꯄꯤꯑꯦꯁ ꯄꯨꯊꯣꯛꯄꯒꯤꯗ ꯑꯨꯝ ꯆꯪꯉꯛꯇꯣꯏꯖꯦ ꯃꯥꯒꯤ ꯐꯣꯝꯃꯨꯂꯥꯗ ꯌꯥꯎꯔꯤꯁꯦ ꯏꯁꯇꯦꯟꯗꯔꯠ ꯏꯁꯇꯦꯟꯗꯔꯠ ꯏꯔꯔ ꯌꯥꯎꯔꯛꯏꯗꯅ ꯏꯁꯇꯦꯟꯗꯔꯠ ꯏꯔꯔ ꯌꯥꯎꯔꯛꯕꯗꯣ ꯏꯁꯇꯦꯟꯗꯔꯠ ꯏꯔꯔ ꯑꯃꯨꯛ ꯄꯨꯊꯣꯛꯄ ꯀꯥꯟꯗꯗꯤ ꯏꯁꯇꯦꯟꯗꯔꯠ ꯗꯦꯕꯤꯌꯦꯁꯟꯗꯣ ꯗꯔꯀꯥꯔ ꯑꯣꯏꯔꯛꯏꯗꯅ ꯑꯗꯨꯃꯥꯏ ꯇꯧꯕ ꯌꯥꯎꯋꯦ ꯑꯗꯨꯒ ꯑꯩꯅ ꯍꯧꯖꯤꯛ ꯀꯣꯏꯐꯤꯁꯟ ꯑꯣꯐ ꯀꯣꯔꯤꯂꯦꯁꯟ ꯍꯥꯏꯔꯤꯖꯤꯗꯅ ꯏꯁꯄꯤꯌꯥꯔꯃꯦꯟ ꯀꯣꯔꯤꯂꯦꯁꯟ ꯑꯣꯐ ꯀꯣꯏꯐꯤꯁꯦꯟ ꯍꯥꯏꯕ ꯑꯃ ꯌꯥꯎꯋꯦꯕꯀꯣ
ꯑꯃꯅ ꯀꯥ ꯃꯥꯁ ꯍꯥꯏꯕꯔ ꯀꯥ ꯄꯤꯌꯔꯁꯟ
ꯀꯥꯁ ꯄꯤꯌꯥꯔꯁꯟ ꯀꯣꯏꯐꯤꯁꯦꯟ ꯑꯣꯞ ꯀꯣꯔꯤꯂꯦꯁꯟ꯫ ꯀꯥꯁ ꯄꯤꯌꯥꯔꯁꯟ ꯀꯣꯏꯐꯤꯁꯦꯟ ꯑꯣꯐ ꯀꯣꯔꯤꯂꯦꯁꯟꯗꯣ ꯑꯗꯨꯗꯣ ꯑꯦꯛꯖꯥꯝꯗ ꯌꯥꯝ ꯍꯪꯉꯦ ꯇꯣꯏꯅ꯫
ꯀꯥꯜ ꯄꯤꯌꯔꯁꯟ ꯑꯗꯨ ꯑꯗꯨꯏꯗꯣ ꯍꯣꯠꯄ ꯌꯥꯎꯕ꯭ꯔꯣ꯫
ꯑꯗꯨꯒꯤꯗꯣ ꯍꯣꯠꯄꯥꯁꯦ ꯃꯣꯏꯅ ꯅꯥꯏꯟ ꯃꯥꯔꯛ ꯄꯤꯔꯒ ꯍꯪꯉꯛꯑꯦꯕ ꯍꯪꯉꯛꯑꯦꯅ ꯈꯜꯂꯖꯦꯕ ꯃꯣꯏꯅ ꯕꯤꯜꯂꯨ ꯄꯤꯔꯒ ꯑꯩꯈꯣꯏꯗ ꯍꯣꯠꯄꯒꯤ ꯌꯥꯎꯔꯛꯑꯒꯅ ꯌꯥꯎꯔꯛꯑꯦ ꯌꯥꯎꯔꯛꯇ꯭ꯔꯒꯅ ꯑꯩꯈꯣꯏꯅ ꯃꯥꯒꯤ ꯊꯤꯌꯣꯔꯤꯗꯩꯗꯤ ꯀꯩꯀꯥ ꯃꯌꯥꯝꯗꯣ ꯏꯁꯇꯦꯞ ꯕꯥꯏ ꯏꯁꯇꯦꯞ ꯀꯩꯀꯥꯗꯣ ꯑꯗꯨ ꯏꯗꯨꯏꯕꯥ
ꯑꯗꯨꯗꯤ ꯅꯣꯏꯅ ꯃꯥꯛ ꯀꯣꯠꯂꯣ ꯍꯥꯏ ꯄꯅꯤꯅꯤ ꯃꯣꯏꯒꯤꯁꯦ
ꯑꯥ꯫
ꯑꯣ ꯃꯣꯏꯒꯤꯗꯣ ꯃꯥꯛꯇꯣ ꯑꯈꯣꯏꯅ ꯑꯍꯥꯟꯕꯒꯤꯗꯣ ꯃꯤꯟ ꯄꯨꯊꯣꯛꯄꯗꯣ ꯎꯝ ꯈꯨꯗꯝ ꯑꯣꯏꯅ ꯍꯥꯏꯕ ꯃꯇꯝꯗꯥ ꯑꯦꯛꯆ꯭ꯨꯋꯦꯜ ꯃꯤꯟ ꯄꯨꯊꯣꯛꯄ ꯑꯗꯒꯤꯗꯤ ꯑꯈꯣꯏꯅ ꯑꯦꯖ꯭ꯌꯨꯝ ꯃꯤꯟ ꯄꯨꯊꯣꯛꯄ ꯇꯧꯕꯗꯣ ꯅꯪ ꯈꯪꯕ꯭ꯔꯥ?
ꯑꯗꯨꯗꯤ ꯑꯗꯨ ꯗꯤ ꯍꯥꯏꯗꯦ꯫
ꯃꯁꯤꯡꯗꯣ ꯃꯌꯥꯝ ꯅꯣꯏꯗ ꯌꯥꯎꯔꯝꯃꯔꯣꯏ ꯗꯨꯗꯤ꯫ ꯃꯁꯤꯡꯗꯣ ꯃꯌꯥꯝ ꯄꯤꯔꯝꯃꯀꯥꯟꯗ ꯃꯤꯟꯖꯦ ꯃꯁꯥꯒꯤ ꯅꯠꯇꯕ ꯑꯃ ꯑꯈꯣꯏꯅ ꯑꯃꯍꯦꯛꯇ ꯂꯧꯁꯜꯂ ꯀꯥꯟꯗ ꯈꯥꯏꯗꯣꯛꯅꯔꯀꯥꯟꯗ ꯃꯣꯏꯒꯤ ꯄꯨꯊꯣꯛꯄ ꯇꯣꯉꯥꯟꯅ ꯇꯧꯕ ꯑꯃꯁꯨ ꯂꯩ ꯑꯗꯨꯅꯦꯕ꯫
ꯑꯗꯨꯗꯤ ꯈꯦꯠꯅꯔꯝꯃꯅꯤ ꯑꯗꯨꯗꯤ꯫ ꯑꯗꯣ ꯁ꯭ꯇꯦꯇꯤꯁꯇꯤꯛꯁ ꯗꯨ ꯈꯔ ꯈꯔꯗꯤ ꯃꯥꯟꯗꯤ ꯃꯥꯟꯅꯔꯝꯒ ꯒꯅꯤ ꯀꯣꯢꯐꯤꯁꯦꯟꯠ ꯑꯣꯞ ꯀꯣꯔꯤꯂꯦꯁꯟ ꯍꯥꯏꯕ ꯑꯃ ꯀꯣꯏꯐꯤꯁꯦꯟ ꯑꯣꯐ ꯗꯤꯇꯔꯃꯤꯅꯦꯁꯟ ꯍꯥꯏꯕ ꯑꯥꯔ ꯏꯀ꯭ꯋꯦꯔ ꯍꯥꯏꯕꯅ ꯗꯤꯇꯔꯃꯤꯅꯦꯁꯟ ꯑꯗꯨꯃꯥꯏꯅ ꯍꯥꯏꯕꯅꯦꯕꯀꯣ꯫
ꯀꯣꯏꯐꯤꯁꯦꯟ ꯑꯣꯐ ꯔꯤꯂꯦꯁꯟ ꯍꯥꯏ ꯐꯖꯅ ꯑꯥꯔ ꯑꯣꯏꯗꯣꯏꯕ ꯄꯁꯦꯅ ꯅꯝꯗꯤꯇꯔ ꯍꯥꯏꯔꯒꯅ ꯑꯥꯔ
ꯀꯣ ꯐꯤꯁꯟ ꯑꯣꯐ ꯀꯣꯔꯤꯂꯦꯁꯟ ꯍꯥꯏꯕ
ꯑꯣꯏꯐꯤꯁꯦꯠ ꯑꫭꯝ ꯀꫭꯔꯤꯂꯤꯁꯟ ꯑꯗꯨꯗꯨꯒ ꯍꯧꯖꯤꯛ ꯃꯔꯨ ꯑꯣꯏꯔꯤꯁꯦ ꯄꯣꯖꯤꯁꯟ ꯀꯣꯑꯣꯔꯗꯤꯅꯦꯁꯟ ꯑꯗꯨꯒꯅꯅ ꯉꯁꯥꯏ ꯏꯟꯐ꯭ꯂꯨꯦꯟꯁꯤꯦꯜ ꯏꯁꯇꯦꯇꯤꯇꯤꯛꯁꯀꯤꯗ ꯄꯦꯔꯥꯃꯦꯇ꯭ꯔꯤꯛꯀ ꯅꯟ ꯄꯦꯔꯥꯃꯦꯇ꯭ꯔꯤꯛꯀ ꯑꯃ ꯌꯥꯎꯈꯤꯕꯗꯣ ꯑꯗꯨꯗꯨꯃꯒ ꯑꯗꯨꯒ ꯇꯦꯜ ꯑꯦꯖꯦꯟꯁꯤꯒꯤꯗꯣ ꯑꯗꯨꯗꯨꯒꯤ ꯌꯥꯝ ꯃꯔꯨ ꯑꯣꯏ ꯁꯦꯟꯇ꯭ꯔꯦꯜ ꯑꯦꯖꯦꯟꯁꯤꯒꯤꯗ ꯃꯤ
ꯃꯣꯏꯅꯅꯦ ꯃꯣꯏꯅꯅꯦ ꯃꯥꯛꯛꯇꯨ ꯃꯌꯥꯝ ꯄꯤ ꯄꯤꯔꯀꯥꯟꯗꯅꯦ ꯁꯗ꯭ꯔꯗꯅꯦꯁꯤ ꯁꯤꯒꯤꯗ ꯆꯥꯎꯔꯥꯛꯅ ꯏꯌꯣꯅ ꯍꯥꯏꯇꯥꯔꯗꯤꯅꯦ
ꯑꯥ
ꯑ ꯑꯃ ꯐꯣꯔꯃꯨꯂꯥꯒꯩꯗꯣ ꯐꯥꯔꯣ ꯐꯣꯔꯃꯨꯂꯥꯒꯗꯨꯗꯤ ꯃꯛꯇꯣ ꯀꯛꯄ ꯌꯥꯔꯣꯏꯗꯅ ꯅꯪꯅ ꯐꯥꯕ ꯉꯝꯗꯣꯏ ꯇꯥꯔꯒꯗꯤ ꯃꯤꯟꯒꯤ ꯃꯇꯥꯡꯗ ꯃꯣꯏꯒꯤ ꯁꯦꯔꯤꯁ ꯁꯦꯔꯤꯁ ꯒ꯭ꯔꯨꯞꯇꯇꯥ ꯑꯟꯒ꯭ꯔꯨꯞ
ꯑꯥ ꯍꯣꯏ ꯒ꯭ꯔꯨꯞ ꯗꯇꯥ ꯑꯟꯒ꯭ꯔꯨꯞ ꯗꯇꯥ ꯂꯩꯌꯦ
ꯑꯗꯨ ꯑꯗꯨ ꯐꯣꯔꯃꯨꯂꯥꯗꯣ ꯏꯕ ꯌꯥꯏꯗꯅ
ꯑꯥ ꯑꯥ
ꯀꯃꯥꯏꯅ ꯏꯕ ꯌꯥꯏꯗꯅ ꯑꯗꯨꯒ ꯇꯧ ꯌꯥꯏꯅꯦ
ꯍꯣꯏ
ꯍꯣꯏ ꯑꯗꯨꯗꯤꯅꯦ ꯅꯪꯁꯨꯅꯦ ꯈꯔ ꯄꯥꯔ ꯌꯦꯡꯉꯣ ꯑꯗꯨꯒꯅꯦ ꯈꯪꯗ꯭ꯔꯥ ꯈꯪꯗ꯭ꯔꯒꯅꯅꯦ ꯑꯃꯨꯛ ꯐꯣꯟ ꯇꯧꯔꯛꯑꯒ ꯍꯥꯏꯔꯛꯑꯣꯁꯦ ꯍꯥꯏꯕꯗꯤ ꯑꯩꯈꯣꯏꯁꯨ ꯂꯣꯏꯅ ꯈꯪꯕ ꯅꯠꯇꯦꯗꯅ ꯈꯔ ꯈꯔꯗ ꯈꯪꯕꯗꯨ ꯁꯌꯔ ꯇꯧꯃꯤꯟꯅ ꯌꯥꯏꯗꯅ
ꯍꯣꯏ
ꯑꯗꯨꯗꯣ ꯅꯪꯅ
ꯉꯁꯥꯏ ꯗꯤꯁꯄꯔꯁꯟꯒꯤ ꯑꯩꯅ ꯑꯃ ꯍꯥꯏꯕꯗ ꯇꯣ ꯑꯗꯨꯗꯣ ꯍꯥꯌꯦꯡ ꯑꯩꯗꯣ ꯂꯥꯏꯔꯤꯛꯇ ꯑꯝꯇ ꯌꯦꯡꯉꯛꯈꯤꯒꯦ ꯑꯗꯨꯗꯨꯒ ꯑꯩ ꯅꯪꯉꯣꯟꯗ ꯑꯃꯨꯛ ꯍꯪꯉꯛꯑꯒꯦ
ꯍꯣꯏ ꯍꯣꯏ ꯍꯣꯏ
ꯍꯣꯏ ꯍꯣꯏ ꯑꯗꯨꯗꯤ ꯏꯆꯦ ꯊꯝꯃꯒꯦ ꯑꯗꯨꯗꯤ ꯄꯣꯊꯥꯖꯔꯣ